ꯍꯜꯂꯣ
ꯐꯂꯣ
ꯇꯥꯕ꯭ꯔꯣ ꯍꯤꯞꯄꯒ ꯂꯩꯅꯦ
ꯉꯂꯦ ꯉꯂꯦ
ꯑꯁ ꯍ
ꯄꯨꯡ ꯇꯔꯥ ꯇꯥꯗ꯭ꯔꯤ
ꯇꯨꯝꯃꯣꯏꯗ
ꯃꯑꯣꯡ ꯃꯥꯟꯍꯟꯕ
ꯑꯩꯒꯨꯔꯥ
ꯑꯥ
ꯅꯪꯗꯤ ꯅꯪꯗꯤ ꯑꯗꯨ
ꯆꯥꯛ ꯆꯥꯔꯦꯗ ꯑꯩꯗꯤ
ꯀꯔꯤ ꯃꯊꯦꯜ ꯆꯥꯒꯦ
ꯑꯩ ꯑꯦꯟꯁꯥꯡꯊ ꯆꯥꯗ꯭ꯔꯦꯁꯦ ꯌꯦꯔꯨꯝꯗ ꯉꯧꯔꯒ ꯆꯥꯔꯤꯅꯦ ꯏꯇꯣꯝꯇ ꯂꯩꯕꯒꯤ ꯇꯟꯕꯅꯦ
ꯑ ꯁꯤꯅ ꯇꯣꯝꯗꯣꯏꯔꯥ
ꯎꯝ
ꯃꯃꯥꯅ ꯀꯗꯥꯏ ꯆꯠꯈꯤ
ꯏꯅꯥꯎꯅꯨꯄꯤꯗꯣ ꯁ꯭ꯀꯨꯜꯗ ꯆꯠꯈ꯭ꯔꯦ ꯉꯁꯤ
ꯑꯣ
ꯉꯔꯥꯡ ꯊꯤꯟꯕ ꯆꯠꯄꯅꯦꯕ ꯉꯔꯥꯡ ꯃꯥ ꯆꯧ ꯄꯗꯔ ꯆꯠꯀꯅꯤ ꯍꯥꯏꯅ ꯊꯤꯟꯕ ꯆꯠꯄꯅꯤ ꯑꯗꯨꯅ ꯋꯦꯗꯔ ꯐꯠꯇ ꯀꯦꯟꯁꯦꯜ ꯇꯧꯈ꯭ꯔꯕ
ꯑꯣ
ꯀꯩ ꯃꯊꯦꯜ ꯆꯥꯔꯒꯦ ꯅꯪꯗꯤ
ꯑꯩꯗꯤ ꯑꯃꯨꯛ ꯎꯁꯣꯏ ꯆꯥꯏꯅꯤ
ꯑꯁ ꯑꯗꯨꯗꯤ ꯑꯍꯥꯎ ꯑꯍꯥꯎꯕ ꯉꯥꯛꯇ ꯆꯥꯏꯅꯦ
ꯎꯁꯣꯏꯕꯣ ꯍꯥꯕ꯭ꯔꯣꯅꯦ
ꯑꯁꯣꯏꯕꯨ ꯍꯥꯎꯗ꯭ꯔꯗꯤ ꯆꯥꯅꯤꯡꯉꯁꯨ ꯆꯥꯕ ꯐꯪꯗꯦ ꯑꯩꯈꯣꯏꯗꯤ
ꯆꯥꯕ ꯐꯪꯗꯕꯒꯤꯅꯤ ꯆꯥꯅꯤꯡꯉꯤꯗꯣ
ꯑꯗꯨꯅꯦ ꯆꯥꯅꯤꯡꯉꯁꯦ ꯑꯗꯨꯗꯤ ꯅꯪ ꯆꯥꯕ ꯐꯝꯒꯦꯔꯥ ꯆꯥꯅꯤꯡꯗ꯭ꯔꯤꯁꯦ
ꯑꯦꯛꯖꯥꯝ ꯃꯅꯨꯡꯒꯤꯅꯤꯅꯦ
ꯑꯦ ꯑꯗꯨꯣ ꯍꯥꯎꯕꯤꯗ ꯎꯁꯣꯏꯗꯦ
ꯅꯧꯅ ꯆꯥꯕꯗꯗꯤ ꯑꯗꯨꯝ ꯍꯥꯎꯋꯦꯕ
ꯃꯔꯣꯔꯣꯛ ꯑ ꯑꯁꯪꯕ ꯑꯀꯪꯕꯗꯣ ꯃꯦꯠꯂꯒ ꯆꯥꯕꯗꯣ ꯑꯁ ꯋꯥ ꯑꯃ ꯑꯗꯨꯗꯣ
ꯎꯝ
ꯆꯥ ꯐꯪꯗ꯭ꯔꯦ ꯍꯧꯖꯤꯛꯀꯤ
ꯂꯩꯔꯝꯅꯤꯗ ꯁꯣꯝꯗꯁꯨ ꯅꯣꯏꯗꯨꯁꯨ
ꯈꯪꯗꯦ ꯂꯩꯔꯝ ꯑꯣ ꯅꯍꯥꯟ ꯕꯖꯥꯔꯗꯗꯤ ꯎ ꯑꯣꯏꯅ
ꯑꯗꯨ ꯂꯩꯔ ꯆꯥꯕ ꯌꯥꯗ꯭ꯔꯣ
ꯑꯗꯨ ꯑꯁ ꯄꯥꯝꯄꯥ ꯕꯖꯥꯔ ꯆꯠꯇꯕꯅꯤꯅ ꯑꯗꯨ ꯑꯩꯅ ꯆꯠꯄꯗꯣ ꯇꯣꯡꯉꯥꯜꯂꯦꯕ
ꯑꯣ ꯆꯥꯅꯤꯡꯕ ꯄꯣꯠꯇꯤ ꯑꯗꯨꯝ ꯂꯩꯔꯒ ꯆꯥꯕ ꯇꯥꯕꯅꯤꯅꯦ
ꯇꯥꯕꯅꯤ
ꯃꯤ ꯍꯥꯏꯕꯨ ꯁꯤꯔꯒꯗ ꯁꯤꯔꯒ ꯇꯧꯀꯗꯕ ꯄꯨꯟꯁꯤꯁꯨ
ꯃꯆꯤꯗꯤ ꯀꯩ ꯀꯩ ꯇꯧꯔ ꯀꯌꯥ
ꯉꯁꯤꯗꯤ ꯊꯕꯛ ꯆꯠꯂꯦ ꯑꯩ
ꯀꯩ ꯊꯕꯛ ꯑꯣꯏꯕ꯭ꯔꯣ
ꯂꯩꯕꯥꯛ ꯇꯧꯔꯦ ꯉꯁꯤ
ꯂꯧꯦ
ꯅꯠꯇꯦ ꯂꯝꯕꯤꯗꯣ ꯂꯦꯟꯁ꯭ꯂꯥꯏꯗꯠꯇ ꯇꯥꯈꯤꯕꯀꯣ ꯑꯗꯨꯒꯤ ꯆꯠ ꯑꯩ ꯌꯥꯗꯅ ꯂꯩꯕꯥꯛ ꯇꯧꯔꯦꯅ
ꯑꯣ ꯕꯦꯔꯥ ꯀꯥꯔꯤꯦꯅ ꯆꯤꯡꯉꯨꯁꯦ
ꯑꯁ ꯏ ꯃꯋꯥꯖ ꯍꯦ
ꯌꯥꯝ ꯇꯨꯝꯅꯤꯡꯕ ꯃꯥꯜꯂꯦ ꯑꯗꯨꯗꯤ ꯋꯥꯕꯒꯤ ꯄꯣꯊꯥꯅꯤꯡꯕꯗꯣ
ꯇꯨꯝꯃꯨꯕꯨꯗꯤ ꯇꯨꯝꯅꯤꯡꯗꯦꯗ ꯑꯃꯨꯛꯀꯁꯨ ꯑꯩꯈꯣꯏꯗꯤ ꯑꯩꯈꯣꯏꯗꯤ ꯕꯣꯜ ꯃꯨꯛ ꯁꯅꯩꯌꯦꯅꯦ
ꯕꯣꯃ
ꯎꯝ
ꯊꯕ ꯍꯥꯜꯂꯒ ꯑꯃꯨꯛ ꯕꯣꯜ ꯁꯥꯟꯅꯕ
ꯎꯝ
ꯑꯩꯁ ꯌꯥꯝ ꯀꯥꯂꯦꯅꯦ
ꯔꯣꯅꯥꯜꯗꯣ ꯐꯦꯟꯁꯤꯡꯅ ꯑꯩꯈꯣꯏ ꯃꯦꯁꯤ ꯐꯦꯟꯁꯤꯡꯕꯨ
ꯍꯦ ꯅꯣꯛꯅꯤꯡꯉꯦ ꯂꯣꯀꯦꯜ ꯃꯦꯁꯤꯒ ꯔꯣꯅꯥꯜꯗꯣ
ꯃꯣꯏ ꯃꯣꯏꯅ ꯆꯦꯂꯦꯟꯖ ꯇꯧꯕ ꯑꯗꯨꯒ ꯁꯅꯥꯁꯦꯅ ꯁꯅꯕꯅꯤꯗ
ꯈꯔ ꯉꯝꯃꯦ ꯑꯗꯨꯗꯤ
ꯑꯩꯈꯣꯏꯗꯤ ꯉꯝꯃꯦ ꯉꯝꯕꯕꯨꯗꯤ
ꯇꯥꯔꯦꯅꯦ ꯑꯗꯣ ꯑꯁꯦꯡꯕ ꯁꯥꯟꯅꯕꯗ ꯑꯃꯨꯛ ꯌꯦꯡ ꯇꯥꯔꯦꯅꯦ ꯀꯅꯥ ꯉꯝꯕ꯭ꯔꯥ
ꯑꯩꯅ ꯑꯩꯅ ꯈꯟꯕꯗ ꯂꯣꯀꯦꯜ ꯃꯦꯁꯤꯟꯅꯁꯨ ꯉꯝꯃꯦ ꯁꯨꯝ ꯑꯁꯦꯡꯕ ꯃꯦꯁꯤꯁꯨ ꯉꯝꯒꯗ꯭ꯔꯥ ꯈꯜꯂꯤ ꯉꯁꯤ ꯅꯥ ꯃꯦꯁꯤꯒꯤ ꯉꯁꯤꯁꯨ ꯌꯦꯡꯁꯤꯔꯥꯅꯗꯤ ꯂꯩꯕꯅꯤ ꯉꯥꯏꯕ ꯉꯝꯒꯗ꯭ꯔꯥ ꯉꯝꯂꯣꯏꯗ꯭ꯔꯥ ꯈꯪꯗꯦ
ꯊꯕꯛ ꯋꯥꯅ ꯇꯧꯔꯒ ꯑꯃꯨꯛ ꯃꯦꯀꯞ ꯊꯣꯛꯑꯒ ꯑꯃꯨꯛ ꯕꯣꯜ ꯌꯦꯡꯗꯣꯏꯕ
ꯑꯩ ꯇꯨꯝꯗꯕꯤꯗ ꯑꯗꯨꯝ ꯉꯥꯏꯅꯤꯅꯦ
ꯑꯁ ꯑꯩ ꯀꯩꯝ ꯇꯧꯗꯕꯤ ꯑꯣꯏꯔꯁꯨ ꯕꯣꯜ ꯌꯦꯡꯕ ꯉꯝꯗꯦ ꯇꯨꯝꯕ ꯀꯥꯏ ꯇꯨꯝꯕ ꯀꯥꯏꯔꯗꯤ ꯅꯨꯡꯉꯥꯏꯇꯦꯕ
ꯃꯥꯏ ꯃꯥꯒꯤ ꯅꯣꯏꯗꯤ ꯑꯉꯥꯡꯅꯤꯅ ꯇꯨꯝꯅꯤꯡ ꯆꯥꯅꯤꯡꯕ ꯃꯇꯝꯅꯤꯅꯦ
ꯅꯠꯇ꯭ꯔꯣ
ꯑꯉꯥꯡ ꯆꯞ ꯆꯥꯕ ꯃꯇꯝꯅꯦ ꯕꯣꯜ ꯌꯦꯡꯕ
ꯅꯠꯇꯦ ꯆꯥꯕꯁꯨ ꯍꯥꯎꯔꯁꯨ ꯍꯥꯎꯗ꯭ꯔꯁꯨ ꯌꯥꯝ ꯌꯥꯝ ꯆꯥꯕ ꯃꯇꯝꯅꯦꯕ
ꯑꯩꯗꯤ ꯌꯥꯝ ꯌꯥꯝ ꯆꯥꯗꯦꯗ
ꯑꯗꯨ ꯉꯟꯅꯁꯨ ꯇꯨꯝꯅꯤꯡꯕ ꯊꯦꯡ ꯊꯦꯡꯅ ꯌꯥꯍꯧ ꯌꯍꯥꯎ ꯊꯦꯡ ꯊꯦꯡꯅ ꯑꯗꯨ ꯇꯧꯕ ꯃꯇꯝꯅꯦꯕ
ꯁꯥꯒꯨꯝꯕꯁꯦ ꯏꯇꯣꯝꯗ ꯂꯩꯗꯤ ꯅꯨꯃꯤꯠꯗ ꯎꯝ ꯍꯧꯖꯤꯛꯁꯨ ꯑꯉꯥꯡ ꯑꯝ ꯑꯗꯨꯝ ꯌꯥꯝ ꯌꯥꯝ ꯆꯥꯗꯦ ꯈꯖꯤꯛ ꯈꯖꯤꯛ ꯆꯥꯔꯒ ꯇꯧꯕꯗꯣ
ꯎꯝ
ꯇꯣꯏꯅ ꯆꯥꯕꯗꯣ ꯑꯗꯨ ꯇꯧꯒꯟꯕ
ꯁꯥꯗꯤ ꯐꯠꯇꯕꯅꯤꯀꯣ ꯏꯔꯨꯝꯕꯗꯣ ꯁꯨꯃꯥꯏꯅ ꯇꯧꯕꯁꯦ
ꯈꯪꯗꯦ ꯑꯥ ꯆꯥꯔꯤꯉꯩꯗꯗꯤ ꯌꯥꯝ ꯌꯥꯝ ꯆꯥꯕꯗꯣ ꯑꯗꯨ ꯉꯝꯗꯦꯕ ꯌꯥꯝ ꯆꯥꯅꯤꯡꯉꯁꯨ ꯆꯥꯔꯀꯥꯟꯗ ꯊꯥꯡꯒꯠꯂꯛꯄꯗꯣ
ꯎꯝ
ꯑꯗꯨ ꯇꯧꯅ
ꯑꯩꯒ ꯆꯥꯁꯦ ꯅꯣꯡꯃ
ꯎꯝ
ꯑꯩꯅ ꯇꯨ ꯆꯥꯔꯗꯤ ꯅꯪ ꯌꯥꯝ ꯆꯥꯅꯤꯡꯉꯅꯦꯕ
ꯍꯥꯥ
ꯑꯩ ꯅꯥꯛꯇ ꯆꯔꯗꯤꯀꯣ
ꯎꯝ
ꯑꯩ ꯆꯥꯕꯗꯣ ꯌꯦꯡꯉꯒ ꯅꯪꯁꯨ ꯌꯥꯝ ꯆꯥꯅꯤꯡꯂꯛꯒꯅꯦꯕ
ꯑꯩ ꯆꯥꯕ ꯎꯔꯒ ꯅꯪꯁꯨ ꯑꯃꯨꯛ ꯆꯥꯅꯤꯡꯗꯕ ꯐꯥꯎꯔꯒꯅꯤ
ꯑꯗꯨ ꯑꯗꯨ ꯅꯠꯇꯦ ꯑꯩꯗꯤ ꯅꯪꯅ ꯁꯨꯆꯥ ꯆꯥ
ꯄꯦꯠ ꯃꯥꯂꯦꯁ ꯀꯥꯔꯤꯕ ꯈꯨꯆꯥꯅꯣ
ꯎꯝ ꯎꯝ ꯅꯪꯅ ꯁꯨꯡꯆꯥ ꯆꯥꯗ꯭ꯔꯁꯨ ꯑꯩ ꯑꯩꯗꯤ ꯄꯨꯛ ꯄꯨꯛꯊꯟꯅꯅꯕ ꯆꯥꯒꯅꯦꯕ
ꯎꯝ
ꯏꯟꯁꯥꯡ ꯍꯥꯎꯕ ꯊꯣꯡꯑꯒ ꯆꯥꯛ ꯀꯧꯔꯛꯑꯒ ꯅꯣꯡꯃ
ꯀꯧꯔꯒꯦ ꯀꯧꯔꯒꯦ
ꯑꯗꯨ ꯑꯣꯏꯔꯗꯤ ꯑꯩꯅ ꯅꯪ ꯆꯥꯛ ꯌꯥꯝ ꯆꯥꯍꯟꯒꯦ
ꯑꯗꯨꯗꯤ ꯅꯪꯒꯤꯁꯨ ꯃꯥꯡꯗꯦꯗꯅ
ꯃꯥꯡꯗꯦ ꯃꯥꯡꯗꯦ
ꯏꯟꯁꯥꯡ ꯏꯟꯁꯥꯡ ꯂꯩ ꯏꯟꯁꯥꯡ ꯂꯩꯕꯕꯨꯗꯤ ꯔꯤꯁꯥ ꯃꯥꯡꯉꯦ ꯑꯗꯨꯕꯨ ꯆꯥꯛ ꯌꯥꯝ ꯆꯥꯍꯜꯂꯗꯤ ꯅꯪꯒꯤꯁꯨ
ꯑꯃꯨꯛ ꯇꯣꯡꯉꯦꯗꯅ ꯎꯝ
ꯁꯤꯡꯉꯦ ꯁꯤꯡꯉꯦ
ꯍꯧꯖꯤꯛ ꯆꯥꯔꯤꯔꯣ
ꯍꯣꯏ
ꯌꯥꯝ ꯌꯥꯝ ꯆꯥꯎꯅꯦ ꯎꯁꯣꯏ ꯆꯥꯔꯅꯤ ꯍꯥꯏ ꯈꯜꯂꯒ ꯆꯥꯎꯅꯦ
ꯃꯍꯥꯎꯗꯤ ꯇꯣꯡꯉꯥꯜꯂꯤꯅꯦ ꯈꯜꯂꯁꯨ
ꯅꯤꯡꯁꯤꯡꯂꯨꯅꯨꯅꯦ ꯃꯍꯥꯎꯗꯣ ꯈꯜꯂꯨꯅꯣ
ꯅꯤꯡꯁꯤꯡꯉꯁꯨ ꯆꯤꯟꯗ ꯆꯤꯟꯗ ꯇꯦꯁ ꯇꯧꯔꯗꯤ ꯅꯠꯇꯕꯗꯣ ꯑꯗꯨꯒꯤ ꯌꯥꯗꯦꯅꯦ
ꯅꯠꯇꯦ ꯑꯩꯅ ꯍꯥꯏꯕꯗꯤ ꯃꯍꯥꯎ ꯂꯩꯗ ꯃꯍꯥꯎ ꯍꯥꯎꯗꯕ ꯃꯍꯥꯎ ꯊꯣꯛ ꯊꯣꯛꯔꯤꯉꯩꯗꯀꯣ
ꯑꯥ
ꯄꯨꯣꯛꯅꯨꯡꯗ ꯑꯥꯟꯅ ꯆꯪꯍꯜꯂꯣꯕ
ꯍꯥ
ꯑꯗꯨ ꯑꯣꯏꯔꯗꯤ ꯌꯥꯝ ꯆꯥꯕ ꯌꯥꯔꯦꯗꯅ
ꯆꯥꯔꯁꯨ ꯆꯪꯗꯦꯅꯦ
ꯈꯪꯗ꯭ꯔꯦ ꯑꯗꯨꯗꯤ ꯑꯩ
ꯍꯩ ꯍꯌꯦꯡꯁꯨ ꯑꯗꯨꯝ ꯂꯩꯕꯥꯛ ꯇꯧꯗꯣꯏꯔꯥ
ꯎꯝ ꯍꯌꯦꯡꯗꯤ ꯊꯕꯛ ꯑꯇꯣꯞꯄ ꯆꯠꯀꯅꯤ
ꯎꯝ
ꯏꯃꯥꯟꯅꯕꯒꯤ ꯂꯧ ꯆꯠꯁꯤꯔꯥꯅ ꯈꯜꯂꯤ ꯀꯧꯗꯤ ꯀꯧꯔꯛꯇꯕ
ꯑꯣ ꯂꯧꯅꯤꯡꯕ ꯄꯦꯡꯕ
ꯎꯝ
ꯀꯔꯝꯕ
ꯆꯤꯡ ꯂꯥꯎꯅꯤ
ꯑꯣ ꯂꯧ ꯄꯦꯡꯕ ꯑꯣꯏꯔꯝꯅꯤ ꯑꯗꯨꯗꯤ
ꯎꯝ ꯀꯧꯔꯛ ꯀꯧꯔꯛꯑꯗꯤ ꯆꯠꯁꯤꯔꯥꯅꯗꯤ ꯈꯟꯕꯅꯦ ꯑꯗꯨ ꯀꯧꯗꯤ ꯀꯧꯔꯛꯇꯦ
ꯑ ꯑ ꯅꯃꯟꯕꯥ ꯈꯩꯒ ꯄꯨꯜꯂꯒ ꯒ꯭ꯔꯨ ꯒ꯭ꯔꯨꯞ ꯆꯠꯄꯗꯣ ꯇꯧꯕ꯭ꯔꯥ
ꯎꯝ ꯑꯩꯗꯤ ꯄꯥꯛ ꯆꯠꯇꯦ ꯃꯣꯏꯗꯤ ꯑꯗꯨꯝ ꯁꯨꯃꯥꯏꯅ ꯆꯠꯂꯦ
ꯎꯝ
ꯑꯩꯁꯨ ꯃꯣꯏꯒꯤ ꯃꯔꯛꯇ ꯌꯎꯁꯦꯔꯥꯅꯥ ꯒ꯭ꯔꯨꯞ ꯒ꯭ꯔꯨꯞ ꯆꯠꯄꯁꯨ ꯅꯨꯡꯉꯥꯏꯗꯅ
ꯎꯝ ꯅꯨꯡꯉꯥꯏ
ꯐꯥꯒꯤ ꯐꯔꯥꯡ ꯇꯧꯔꯒ ꯅꯣꯛ ꯅꯣꯛꯔꯒꯀꯣ ꯆꯠꯄꯗꯁꯨ ꯅꯨꯡꯉꯥꯏ
ꯍꯩꯕꯗꯨꯒ ꯆꯠꯃꯤꯟꯅꯔꯗꯤ ꯑꯗꯨꯝ ꯅꯨꯃꯤꯠ ꯆꯨꯞꯄ ꯑꯗꯨꯝ ꯅꯣꯛꯄꯁꯨ ꯌꯥꯕꯅꯦ
ꯎꯝ
ꯑꯉꯥꯡ ꯑꯣꯏꯔꯤꯉꯩꯗ ꯏꯃꯥꯒ ꯏꯃꯥꯒꯤ ꯃꯣꯏꯒꯤ ꯂꯧ ꯆꯠꯄꯒꯤ ꯒ꯭ꯔꯨꯞꯇꯣ
ꯎꯝ
ꯑꯗꯨ ꯃꯣꯏ ꯃꯔꯛꯇ ꯆꯠꯄ ꯃꯇꯝꯗ ꯈꯪꯉꯦꯕ
ꯎꯝ
ꯑꯉꯥꯡ ꯑꯣꯏꯔꯤꯉꯩꯗꯤ ꯂꯥꯎꯁꯤ ꯆꯠꯅꯤꯡꯉꯦ
ꯊꯕꯛ ꯁꯨꯕ ꯍꯩ ꯍꯩꯇ꯭ꯔꯤꯉꯩꯗꯀꯣ ꯍꯧꯖꯤꯛ ꯊꯕꯛ ꯁꯨꯕ ꯍꯩꯔꯕꯅꯤꯅ ꯑꯃꯨꯛ ꯇꯟꯁꯤꯜꯂꯛꯏꯅꯦ
ꯋꯥꯕꯒꯤ ꯃꯍꯥꯎ ꯈꯪꯕꯒꯤ
ꯈꯪꯗ꯭ꯔꯦ ꯏꯏ ꯏ ꯅꯪꯅ ꯁꯟꯗ ꯂꯩꯕꯕꯨ ꯅꯨꯡꯉꯥꯏꯕ꯭ꯔꯣꯅꯦ ꯁꯤꯛꯁ ꯑꯦ ꯔꯥꯎꯟꯅꯤꯅ
ꯍꯣꯏ ꯌꯥꯝ ꯆꯤꯒ ꯏꯆꯦꯒ ꯏꯆꯦ ꯃꯃꯥꯟꯅꯕꯤ ꯍꯣꯏꯒꯗꯤ ꯃꯊꯛꯇꯔꯦ
ꯑꯣ ꯅꯣꯏ ꯈꯨꯟꯗꯩ ꯃꯤ ꯌꯥꯝ ꯂꯩꯕꯅꯦ
ꯑꯩꯈꯣꯏ ꯈꯨꯟꯗꯒꯤ ꯃꯤ ꯑꯍꯨꯝ ꯑꯁꯃꯤ ꯃꯌꯥꯝ ꯂꯩꯗ ꯑꯅꯝꯕ ꯑꯩꯈꯣꯏ ꯈꯨꯨꯟꯒꯤ ꯑꯣꯏꯕꯅꯤ ꯃꯩꯇꯩꯅ ꯃꯩꯇꯩ ꯑꯍꯨꯝ ꯌꯥꯎꯋꯦ ꯑꯗꯨꯒ ꯈꯨꯟ ꯑꯇꯣꯞꯄꯗꯒꯤ ꯃꯤ ꯑꯃ ꯌꯥꯎꯋꯦ ꯂꯣꯏꯔꯦ ꯑꯩꯈꯣꯏꯅ ꯑꯅꯝꯕ ꯌꯥꯝꯕ꯭ꯔꯥ
ꯎꯝ ꯁꯃꯥꯏꯅ ꯑꯗꯨꯗꯤ
ꯎꯝ ꯑꯗꯨꯝ ꯅꯨꯡꯉꯥꯏꯔ ꯂꯥꯏꯁꯪ ꯆꯠꯄꯗ ꯑꯗꯨꯝ ꯄꯨꯟꯅ ꯄꯨꯟꯅ ꯆꯠꯄꯗꯣ
ꯉꯔꯥꯡ ꯉꯔꯥꯡꯗꯤ ꯆꯠꯇ꯭ꯔꯦ ꯏꯅꯥꯎ ꯏꯅꯥꯎꯅꯨꯄꯤ ꯑꯃꯨ ꯊꯤꯟꯕ ꯆꯠꯂꯦ ꯍꯥꯏꯗꯣ
ꯑꯥ ꯑꯥ
ꯑꯗꯨꯒꯤ ꯇꯥꯏꯃꯤꯡꯗꯨꯣ ꯌꯥꯅꯗ꯭ꯔꯕ
ꯎꯝ ꯇꯥꯏꯃꯤꯡ ꯌꯥꯗꯕꯒꯤꯅꯤꯀꯣ
ꯎꯝ ꯅꯪꯒꯦꯗꯤ ꯑꯗꯨꯝ ꯆꯂꯦ ꯀꯔꯤ
ꯎꯝ
ꯆꯠꯇꯕ꯭ꯔꯥ ꯅꯣꯏꯗꯤ ꯅꯪꯗꯤ
ꯑꯩꯒꯤ ꯁꯥꯠ ꯁꯠ ꯇꯣꯡꯝꯕꯤ ꯌꯥꯔꯦ
ꯍꯥ ꯃꯟꯂꯦꯍꯦ ꯍꯨꯃ ꯍꯨꯝ
ꯅꯀꯤ ꯇꯕꯨ ꯐꯣꯡꯁꯤ ꯆꯠ ꯆꯠꯄꯁꯨ ꯅꯨꯡꯉꯥꯏꯕꯅꯤꯅꯦ ꯏꯁꯩ ꯐꯖ ꯐꯖꯕ ꯁꯛꯑꯒ ꯀꯣ
ꯎꯃꯍꯨꯝ ꯃꯣꯏꯗꯤ ꯀꯩꯅꯣ ꯎ ꯀꯣꯌꯔ ꯇꯤꯝ ꯊꯝꯕꯅꯤꯅ ꯑꯁ ꯃꯣꯏꯅ ꯍꯧꯔꯒ ꯁꯛꯄꯗꯣ
ꯁꯝ ꯆꯔꯁ ꯑꯆꯧꯕꯗꯨꯅꯁꯨ ꯆꯠꯄ꯭ꯔꯥ
ꯍꯉꯥꯏꯕ
ꯃꯤꯁꯨ ꯌꯥꯝꯃꯦ ꯑꯁ ꯃꯈꯜ ꯃꯊꯦꯜ ꯌꯥꯝ ꯊꯦꯡꯅꯩꯅ
ꯎꯝ ꯄꯥꯝ ꯁꯕꯨ ꯁꯕꯨꯁꯨ ꯊꯅꯑ ꯍꯥꯏ
ꯊꯦꯡꯅꯩꯌꯦ ꯊꯦꯡꯅꯩꯌꯦ
ꯑꯗꯨꯒꯤꯅꯦꯕ ꯁꯥꯔ ꯆꯥꯅꯤꯡꯕꯗꯣ
ꯑꯗꯨ ꯑꯗꯨ ꯈꯛꯇ ꯅꯠꯇ꯭ꯦꯅꯦ ꯑꯗꯨꯁꯨ ꯊꯦꯡꯅꯔꯦ ꯆꯥꯔꯆ ꯆꯠꯄꯗꯣ ꯅꯍꯥꯟ ꯎꯝ ꯁꯇ ꯆꯠꯂꯦꯅꯦ ꯍꯣꯏ
ꯑꯣ ꯍꯧꯖꯤꯛꯁꯨ ꯕꯥꯁ ꯑꯗꯨꯝ ꯄꯤꯔꯦꯀꯣ
ꯅ ꯍꯥꯟꯅ ꯂꯩꯔꯝ ꯆꯠꯂꯝꯂ꯭ꯔꯕ
ꯑꯩꯁ ꯑꯩꯁꯨ ꯁꯣꯝ ꯁꯣꯝꯗ ꯉꯥꯛꯀꯅꯤ ꯆꯠꯄꯗꯣ